ꯍꯜꯂꯣ ꯀꯥꯏꯗꯧꯔꯤꯅꯣ ꯆꯥꯛ ꯆꯥꯔꯕ꯭ꯔꯥ ꯍꯜꯂꯣ ꯇꯥꯕ꯭ꯔꯣ ꯍꯜꯂꯣ
ꯑ ꯇꯥꯔꯕꯣ
ꯑꯣ ꯍꯧꯖꯤꯛ ꯀꯛꯇ ꯇꯥꯏ ꯀꯩꯗꯧꯔꯤꯅꯣ
ꯢꯌꯨꯖꯥꯕ ꯂꯣꯏꯔꯒ ꯂꯩꯈ꯭ꯔꯦ ꯑꯩꯒꯤ ꯆꯅꯝ ꯕꯦꯛꯒ꯭ꯔꯥꯎꯟ ꯃꯈꯣꯟ ꯇꯥꯕ꯭ꯔꯥ
ꯈꯪꯗꯦ ꯌꯥꯝ
ꯕꯦꯛꯒ꯭ꯔꯥꯎꯟ ꯕꯦꯛꯒ꯭ꯔꯥꯎꯟ ꯅꯣꯏꯁ ꯇꯥꯕ꯭ꯔꯥ
ꯍ ꯇꯥꯗꯦ
ꯎꯝ ꯁꯤꯗ ꯈꯔ ꯆꯤꯡꯖꯒꯥꯗ ꯂꯩꯕꯅꯤꯅ ꯑꯁ ꯉꯜꯂꯤꯗ ꯍꯧꯖꯤꯛꯇꯤ ꯀꯗꯥꯏꯗꯒꯤ ꯆꯥꯛ ꯆꯥꯒꯅꯤ
ꯀꯩ ꯏꯟꯁꯥꯡ ꯊꯣꯡꯗꯣꯏꯕ ꯅꯣꯏꯗꯤ ꯉꯥꯁꯤ
ꯈꯪꯗꯦ ꯉꯁꯤ ꯀꯩ ꯏꯟꯁꯥꯡ ꯊꯣꯡꯗꯣꯏꯅꯣ ꯏꯕꯥꯢ ꯏꯟꯁꯥꯡ ꯂꯧꯕ ꯆꯠꯈꯤꯕꯅꯦ
ꯀꯩ ꯍꯥꯏꯕ
ꯀꯩ ꯢꯟꯖꯥꯛ
ꯑꯣ
ꯏꯕꯥꯏ ꯑꯩꯒꯤ ꯏꯆꯦꯒꯤ ꯅꯨꯄꯥꯗꯨ
ꯑꯣ
ꯁꯤꯔꯝꯃꯦ
ꯑꯣ ꯉꯁꯤꯗꯤ ꯉꯁꯤ ꯌꯥꯝ ꯁꯥꯏ ꯑꯦ ꯀꯣ
ꯎꯝ ꯑꯁꯁꯨ ꯁꯥꯕꯗꯤ ꯁꯥꯌꯦ
ꯉꯁꯤ ꯅꯨꯡꯗꯥꯡ ꯅꯣꯡ ꯇꯥꯒꯗꯕ ꯃꯥꯜꯂꯦ
ꯎꯝ ꯅꯪꯗꯤ ꯀꯔꯤ ꯇꯧꯔꯒ ꯂꯩꯈ꯭ꯔꯦ ꯎꯝ
ꯀꯩꯁꯨ
ꯍꯤꯄꯒ ꯂꯩ
ꯑꯣ
ꯉꯥ ꯉꯁꯥꯏꯗꯣ ꯆꯥꯛ ꯂꯥꯝꯕꯒꯤ ꯃꯣꯃꯣ ꯂꯧꯔꯒ ꯆꯥꯏꯑꯦ ꯑꯗꯨꯒ ꯑꯗꯨꯝ ꯍꯤꯄꯔꯒ ꯂꯩꯌꯦ ꯍꯧꯖꯤꯛ
ꯑꯣ
ꯈꯣꯆꯥꯒ ꯆꯠꯂꯦ
ꯏꯊꯟꯇꯥ
ꯌꯨꯝ ꯃꯅꯥꯛꯇꯥ ꯔꯦꯁꯇꯨꯔꯦ꯭ꯟꯠ ꯑꯃ ꯂꯩꯑꯦ ꯑꯗꯨꯝ ꯄꯦꯛ ꯇꯧꯔꯒ ꯌꯨꯝꯗ ꯄꯨꯔꯛꯔꯥꯒ ꯆꯥꯕ
ꯑꯣ ꯍꯣ
ꯉꯔꯥꯡ ꯅꯨꯡꯗꯥꯡꯗꯨ ꯐꯤꯐꯥ ꯋꯥꯔꯜ ꯀꯞ ꯌꯦꯡꯕ꯭ꯔꯥ
ꯌꯦꯡꯉꯤ
ꯀꯅꯥ ꯀꯅꯥ ꯁꯅꯥꯕ꯭ꯔ
ꯐꯔꯥ꯭ꯟꯁꯀꯥ ꯅꯣꯔꯋꯦꯒꯤ ꯌꯦꯡꯕ ꯑꯗꯨ ꯈꯛꯇꯅꯤ ꯌꯦꯡꯕ ꯑꯇꯩ ꯌꯦꯡꯗꯦ
ꯍꯥ
ꯐ꯭ꯔꯥꯟꯁꯀꯤ ꯄ꯭ꯂꯦ ꯈꯛꯇ ꯌꯦꯡꯉꯦ ꯑꯇꯩꯗꯤ ꯌꯦꯡꯗꯦ ꯐ꯭ꯔꯥꯟꯁꯀꯥ ꯎꯝ ꯃꯦꯠ꯭ꯁ ꯌꯥꯝ ꯂꯩꯕꯅꯦ ꯃꯦꯠ꯭ꯁ ꯃꯉꯥ ꯇꯥꯔꯨꯛ ꯂꯩꯕꯅꯦ
ꯎꯝ
ꯇꯨꯋꯦꯜꯞ ꯊꯥꯔꯇꯤꯗ ꯐ꯭ꯔꯥꯟꯁ